ꯑꯕꯣ ꯑ ꯃꯤꯅ ꯋꯥ ꯉꯉꯥꯡꯣꯏ ꯑ ꯉꯥꯎꯕ ꯇꯥꯍꯜꯂꯤꯅꯦ ꯑ ꯉꯥꯎꯕꯤ ꯇꯥꯍꯜꯂꯤ
ꯑꯗꯨ ꯐꯒ
ꯍ ꯀꯔꯤ ꯇꯧꯔ ꯂꯩꯕ꯭ꯔꯣ ꯅꯪꯒꯤ
ꯎꯝ ꯑꯩꯒꯤ ꯔꯨꯝꯗꯣ ꯆꯤꯟ ꯅꯪꯗꯤ ꯃꯤꯒꯤ ꯔꯨꯝꯗ ꯑꯗꯨꯝ ꯀꯣꯏꯔ ꯂꯩ
ꯅꯪꯒꯤ ꯔꯣꯡ ꯀꯨꯔꯤ ꯂꯥꯏꯕꯒ ꯆꯤꯟꯕ꯭ꯔꯣ
ꯑꯗꯨꯠꯇꯗ ꯑꯗꯨꯝ ꯄꯣꯠ ꯆꯩꯩ ꯌꯥꯝꯕꯒꯨꯝꯕ ꯃꯤ ꯐꯝꯐꯝꯒꯨꯝꯕꯗ ꯃꯤ ꯑꯅꯧꯕ ꯂꯥꯛꯄꯒꯤ ꯌꯥꯝ ꯆꯤꯟꯕꯗꯤ
ꯑꯣ ꯔꯨꯝꯗ ꯃꯤ ꯀꯌꯥ ꯀꯌꯥ ꯂꯩꯕ꯭ꯔꯣ
ꯑꯩꯈꯣꯏꯗꯤ ꯃꯔꯤ ꯉꯥꯛꯇꯅꯤꯗ ꯑꯗꯨꯕꯨ ꯔꯨꯝꯁꯨ ꯈꯔꯣ ꯈꯔ ꯂꯩ ꯍꯣꯨꯝꯂꯁꯨꯂ ꯌ ꯀ
ꯎꯝ ꯑꯥ ꯅꯪꯒꯤꯅꯦ ꯅꯨꯡꯉꯥꯏꯇꯕ꯭ꯔꯥ ꯑꯩꯒꯤ ꯅꯨꯡꯉꯥꯏꯇꯕ꯭ꯔꯥ
ꯑꯩꯈꯣꯏꯗꯤ ꯅꯋꯥꯏꯗ ꯂꯩꯅꯤꯅ ꯑꯩꯈꯣꯏꯒꯤ ꯑꯣꯏꯔꯝꯃꯤꯅꯤꯌꯦ
ꯎꯝ ꯔꯥꯎꯅꯤ
ꯌꯨꯅꯤꯚꯔꯁꯤꯇꯤ ꯂꯩꯕ
ꯑꯩꯅ ꯅꯣꯡ ꯆꯨꯕ꯭ꯔꯥ ꯅꯣꯏꯗꯁꯨ
ꯅꯨꯡꯉꯥꯏ ꯌꯥꯝ ꯁꯥꯕꯅꯁꯨ ꯉꯇ ꯌꯥꯝ ꯏꯪꯕꯁꯨ ꯅꯠꯇ꯭ꯔꯦꯗꯅ
ꯎꯝ ꯁꯤꯗꯤ ꯑꯩꯈꯣꯏꯗ ꯅꯣꯡ ꯆꯨꯕꯒꯤ ꯅꯨꯡꯁꯥꯁꯨ ꯊꯣꯛꯇꯦ ꯑꯗꯨꯝ ꯅꯨꯡꯉꯥꯏ
ꯑꯣ ꯑꯩꯈꯣꯏꯗꯤ ꯅꯣꯡ ꯑꯗꯨꯝ ꯈꯔꯗ ꯉꯇꯠꯁꯨ ꯉꯔꯥꯡꯁꯨ ꯉꯁꯨ
ꯕꯦꯁ ꯐ꯭ꯔꯦꯟ
ꯅꯪ ꯃꯄꯥꯥꯟ ꯆꯠꯄꯗꯨ ꯍꯜꯂꯛꯈ꯭ꯔꯕꯣ
ꯀꯗꯥꯏꯗ ꯃ ꯄꯥꯟꯗ ꯅꯠꯇ
ꯑꯥ ꯑꯥ ꯑꯥ ꯑꯥ ꯃꯌꯥꯝꯡ ꯈꯣꯏꯒ ꯂꯣꯏ ꯂꯩꯃꯤꯟꯅꯕ꯭ꯔꯣ
ꯀꯗꯥꯏꯗ ꯂꯩꯃꯤꯟꯅ ꯑꯣꯏ ꯑꯁꯥꯏ ꯕꯤꯜꯗꯤꯡ ꯑꯃꯗ ꯑꯗꯨꯝ ꯂꯩꯃꯤꯟꯅꯕꯅꯦ ꯍꯣꯏ
ꯑꯣ ꯃꯣꯏꯁꯨꯗꯨꯝ ꯂꯩꯕ ꯍꯥ ꯍꯣꯏ ꯑꯣ ꯍꯣꯏꯗꯤ ꯐꯦꯃꯤꯂꯤꯒꯣꯝꯅ ꯂꯩꯕ꯭ꯔꯥ ꯅꯠꯇ꯭ꯔꯒ ꯐꯦꯝꯁꯤꯁꯨ ꯂꯩ ꯃꯃꯥ ꯃꯣꯏ
ꯃ ꯃꯥ ꯃꯗ ꯍꯣꯏ ꯑꯗꯨꯝꯄꯅꯒꯜꯂ ꯑꯗꯨꯁꯀ ꯍꯌꯦꯡꯍ ꯅꯨꯄꯥ ꯐꯪꯈ꯭ꯔꯦ ꯍꯥꯏ ꯌꯥꯝ ꯍꯔꯥꯎꯔꯣꯏ ꯃꯌꯥꯝ ꯑꯆꯥ ꯑꯣꯏꯔꯝꯕ ꯍꯥꯠꯇꯣꯛꯀꯅꯤ ꯈꯪꯉꯤ ꯅꯆꯦꯅ ꯍꯥꯠꯇ꯭ꯔꯤꯉꯩꯗ ꯑꯩꯅ ꯍꯥꯟꯅ ꯍꯥꯠꯇꯣꯛꯄꯤꯒꯦ
ꯃꯌꯥꯡ ꯅꯨꯄꯥꯕꯨꯗꯤ ꯄꯥꯝꯖꯗ꯭ꯔꯦ ꯇ ꯐꯖꯕꯁꯨ ꯂꯩꯌꯦ ꯑꯗꯨꯕꯨ
ꯐꯣꯇꯣ ꯑꯗꯨꯗꯒꯤꯅꯦ ꯍꯧꯒꯗꯕꯁꯦ ꯐꯖꯕꯗꯤ ꯂꯩ ꯍꯥꯏꯕꯗꯒꯤ ꯐꯖꯕ ꯎꯔꯁꯨ ꯃꯤ ꯑꯣꯏꯁꯤꯜꯂꯒ ꯆꯠꯂꯣ ꯌꯦꯡꯐꯥꯎ ꯌꯦꯡꯕꯤꯒꯅꯨ ꯄ꯭ꯂꯤꯖ
ꯅꯦꯄꯥꯂꯤ ꯑꯣꯏꯕꯒꯦꯔꯥ ꯅꯍꯥꯟ ꯅꯨꯄꯥ ꯑꯃ ꯌꯥꯝ ꯐꯖꯩ ꯍꯥꯏꯅ ꯎ ꯌꯦꯡꯕꯤꯕꯅꯦꯕ ꯑꯗꯨꯒ ꯑꯃꯨꯛꯀ ꯍꯌꯦꯡ ꯊꯣꯜꯄ ꯀꯥꯟꯗ ꯃꯥꯒꯤ ꯅꯨꯄꯤꯒ ꯑꯃꯨꯛꯀ ꯆꯜꯂꯝꯃꯦ
ꯌꯥꯗꯦ ꯂꯩꯇꯦ ꯃꯆꯦ ꯑꯣꯏꯔꯝꯅꯤꯗ
ꯍꯥꯥ ꯑꯦꯗ ꯑꯣꯏ ꯔꯃꯣꯏꯗꯅꯤꯔꯛ ꯍꯅ ꯎ ꯁ ꯄꯨꯔ ꯎꯕ ꯅꯨꯄꯤꯗꯨꯒ ꯅꯨꯡꯗꯥꯡ ꯅꯨꯡꯗꯥꯡꯅꯅꯦ ꯑꯗꯨꯁꯨ
ꯎꯝ ꯌꯥꯏ ꯌꯥꯏ
ꯀꯥꯏꯂꯩꯇꯦ
ꯅꯨꯄꯥꯕꯨ ꯀ꯭ꯔꯤ ꯇꯧꯅꯤꯡꯉꯥꯏꯔ ꯁꯤꯗ ꯂꯥꯛꯑꯣ ꯑꯩ ꯅꯨꯄꯥ ꯊꯤꯕꯤꯒꯦ ꯅꯪꯒꯤ ꯂꯝꯀꯥ ꯅꯨꯄꯥꯗꯣ ꯇꯣ ꯊꯥꯔꯤꯏ ꯊꯤꯕꯤꯒꯤ
ꯌꯥꯔꯦ
ꯅꯣꯏꯅꯦ ꯉꯥꯡꯅꯕꯒꯤꯔ ꯍꯍꯣꯏ ꯑꯩ ꯍꯪꯉꯁꯨ ꯑꯩꯉꯣꯟꯗꯗꯤ ꯋꯥ ꯁꯦꯅ ꯀꯨꯝꯕꯤꯔꯣꯏ ꯈꯪꯉꯤꯅꯤ
ꯉꯥꯡꯅꯔꯦ ꯑꯗꯨꯒꯨꯝꯕꯗꯣ ꯈꯪꯕ꯭ꯔꯥ ꯍꯥꯏꯕꯅꯤꯗ ꯑꯩꯈꯣꯏ ꯄꯨꯟꯕ ꯀꯩꯅꯣ ꯍꯦꯛꯇ ꯄꯨꯟꯕ ꯑꯗꯨꯒꯤ ꯈꯪꯅꯕ ꯍꯥꯏꯕ ꯇꯥꯔꯦ ꯅꯠꯇꯦ ꯈꯪꯅꯕ ꯍꯥꯏꯕ ꯇꯥꯏꯔꯦ ꯑꯁꯀ ꯇꯥꯏꯞꯅ ꯍꯥꯏꯅ
ꯂꯩꯅ ꯈꯪꯡꯅꯔꯁꯨ
ꯂꯝ ꯂꯝꯀꯅꯦ ꯅꯍꯥꯟꯗꯣ ꯑꯩ
ꯃꯥꯒꯤ ꯀꯩꯅꯣꯗ ꯀꯥ ꯊꯥꯡꯕ ꯀꯥꯎꯈ꯭ꯔꯕꯗꯨꯒꯤ ꯅꯪꯗꯣ ꯀꯔꯤꯖꯠꯂꯥ ꯍꯥꯏꯅ ꯑꯃꯨꯛ ꯍꯥꯡꯕ ꯑꯗꯨ ꯃꯥꯅ ꯂꯝꯀꯅꯦ ꯍꯥꯏꯕ ꯑꯗꯨꯒꯤ ꯑꯦ ꯂꯝꯀꯥꯡꯗꯤ ꯅꯪ ꯅꯪ ꯅꯪꯒꯤ ꯅꯨꯄꯥꯗꯣ ꯈꯪꯂꯝꯝꯒꯅꯤ ꯍꯥꯏꯅ ꯑꯃꯨꯛꯀ ꯈꯟꯕꯒꯤ ꯑꯗꯨꯝ ꯍꯪꯕꯅꯤꯗ ꯃꯣꯏ ꯒꯨꯝꯕꯗ ꯈꯪꯕ꯭ꯔꯥ ꯍꯥꯏ
ꯎꯝ ꯎꯝ ꯅꯪꯗꯣ ꯑꯗꯨꯗ ꯋꯥꯔꯤ ꯌꯥꯝ ꯇꯧꯔꯂꯦ ꯃꯤꯉꯣꯟꯗꯀꯣ
ꯇꯧꯋꯣ ꯇꯧꯋꯣ ꯅꯍꯥꯟꯒꯨꯝꯅ ꯅꯍꯥꯟꯒꯨꯝꯅ ꯑꯩ ꯋꯥꯔꯤ ꯑꯃꯨꯛꯀ ꯇꯧꯔ ꯑꯩ ꯃꯊꯪꯅꯤ ꯅꯪꯕꯨ ꯍꯥꯠꯀꯅꯤ ꯑꯗꯨꯝ ꯇꯟꯗ ꯌꯥꯝ ꯁꯥꯎꯅꯤꯡꯕꯅꯦꯀꯣ ꯃꯤꯅ ꯆꯥꯛꯇꯕꯗꯨ ꯆꯥꯛꯑꯦ ꯀꯟꯅ ꯑꯩ ꯑꯗꯨꯝꯃꯛꯇꯤ ꯑꯩ ꯏ ꯀꯥꯕꯅꯦ ꯑꯁꯦꯡꯕ
ꯀꯕꯤ ꯀꯕꯤꯒꯤ ꯋꯥ ꯍꯥꯏꯕ꯭ꯔꯕ
ꯑꯩꯅ ꯑꯥ ꯁꯤꯡꯒꯔ ꯅꯨꯄꯥ ꯔꯣꯃꯩ ꯅꯨꯄꯥꯗꯣ ꯑꯩꯅ ꯆꯥꯛꯑꯦ ꯍꯥꯏꯕꯗꯨ ꯑꯩꯗꯨꯃꯛꯇꯤ ꯅꯨꯡꯉꯥꯏꯇꯦꯀꯣ ꯑꯁ ꯅꯪꯅ ꯈꯣꯡꯉꯣꯟꯗ ꯎꯝ ꯀꯥꯎꯈꯤꯅꯤ ꯉꯥꯡꯕ ꯂꯣꯏꯔꯒ ꯑꯩ ꯗꯨꯃꯛ ꯇꯦꯑꯩ ꯀ ꯋꯥꯈꯟ ꯄꯦꯟꯗꯕꯅꯦ ꯅꯪꯕꯨ
ꯑꯥ ꯉꯥꯎꯔ ꯂꯩꯔꯦ ꯉꯥꯎꯔ ꯂꯩꯠ ꯆꯨꯝ ꯃꯛꯁꯨ ꯆꯨꯝ ꯍꯥꯏꯕꯅꯤꯅ
ꯆꯥꯛꯄ꯭ꯔꯥ ꯍꯥꯏꯝꯅꯤꯗ ꯑꯩꯗꯤ ꯀꯣ ꯁꯤꯗꯤ ꯁꯤꯅꯤꯡꯕ ꯌꯥꯎꯈ꯭ꯔꯝꯅꯤ ꯑꯗꯨ ꯅꯨꯄꯥꯕꯨ ꯆꯥꯞ ꯁꯔꯨꯕꯨꯗꯤ ꯁꯤꯖꯔꯒꯦ ꯃꯥ ꯅꯝꯕꯔꯅꯤꯔ ꯇꯦꯛꯁ ꯊꯥꯕꯗꯣ ꯑꯗꯥꯏꯗ ꯑꯩꯅ ꯆꯥꯛꯀꯦꯔꯣ ꯇꯧꯅꯨ
ꯑꯍꯍ
ꯄꯨꯈꯠꯆꯩꯗꯨꯏ ꯅꯨꯄꯥ ꯆꯥꯛꯄ ꯁꯨꯔꯨꯛꯄꯨꯗꯤ ꯅꯨꯄꯤ ꯃꯁꯦꯟ ꯑꯣꯏꯅ ꯅꯨꯡꯁꯤꯅꯖꯔꯒꯦ
ꯑꯦ ꯍꯦ ꯍꯦ ꯍꯦ ꯉꯥꯎꯔꯒ ꯂꯩꯕꯗꯣ ꯅꯪ
ꯑꯩ ꯀꯗꯥꯏꯗ ꯉꯥꯎꯕ꯭ꯔꯕ ꯑꯩ ꯁꯥꯎꯔꯛꯀꯅꯤꯀꯣ ꯁꯤ ꯃꯇꯥꯡꯗꯤ ꯐꯒꯤ ꯅꯠꯇꯦ ꯑꯗꯨꯝꯕ ꯅꯨꯄꯥꯒꯤ ꯃꯇꯥꯡ ꯂꯥꯛꯑꯗꯤ ꯑꯩ ꯌꯥꯝ ꯇꯜꯂꯦ ꯑꯩ ꯀꯗꯥꯏꯗ ꯆꯛꯄ꯭ꯔꯕ ꯍꯥꯏꯌꯨꯅꯦ
ꯈꯪꯉꯦ ꯀꯔꯤ ꯑꯃꯨꯛꯀ ꯂꯣꯠꯀꯦꯔꯣ
ꯑꯦ ꯀꯗꯥꯏꯗ ꯆꯥꯛꯄ꯭ꯔꯥ ꯍꯥꯏꯌꯨꯕ ꯍꯣꯏ ꯉꯥꯟꯗꯤ ꯃꯔꯛ ꯑꯃ ꯉꯍꯥꯟꯅ ꯑꯈꯣꯏ ꯁ꯭ꯀꯨꯜ ꯀꯥꯕꯝ ꯇꯝꯗꯤ ꯃꯥ ꯇꯦꯛꯁ ꯊꯔꯛꯑꯦꯒꯣ ꯑꯗꯨ ꯇꯝꯗꯤ ꯐꯖꯅ ꯉꯥꯡꯅꯗꯦ ꯑꯗꯣ ꯏꯝꯐꯥꯜ ꯂꯥꯛꯄꯝ ꯑꯗ ꯃꯨꯛ ꯊꯔꯦ ꯑꯗꯨꯝ ꯇꯪꯗꯤ ꯈꯔ ꯉꯥꯡꯅꯔꯛ ꯑꯗꯨꯝ ꯇꯅꯦ ꯈꯔ ꯉꯥꯡꯅꯕꯅꯦ ꯑꯗꯨ ꯈꯔ ꯂꯩꯔ ꯑꯗꯨꯝ ꯇꯣꯛ ꯅꯦꯕ ꯏꯪꯂꯤꯁ ꯌꯥꯝ ꯉꯥꯡꯅꯦꯕꯒꯤ ꯌꯥꯝ ꯇꯨꯀꯆꯕ
ꯑꯩ ꯇꯨꯀꯠꯆꯩꯌꯦ
ꯑ ꯂꯨ ꯇꯥꯜꯂꯣ ꯑꯗꯨꯝ ꯇꯣꯛꯈ꯭ꯔꯕꯅꯦ ꯑꯗꯨꯒꯤ ꯅꯣꯏꯗꯤ ꯆꯣꯀ꯭ꯂꯦꯠ ꯄꯤꯕꯩ ꯋꯥꯈꯟ ꯖꯖꯥ ꯌꯥꯝ ꯍꯪꯅꯝꯅꯦ ꯃꯥꯅ ꯌꯨꯝ ꯆ
ꯗꯤ ꯆꯣꯀ꯭ꯂꯦꯠ ꯄꯤꯕꯒꯤ ꯋꯥꯔꯤꯗꯨꯗꯤ ꯈꯪꯗꯦꯅ
ꯃꯥ ꯅꯠꯇꯦ ꯃꯥꯅꯀꯣ ꯑꯩ ꯌꯨꯝ ꯆꯠꯄꯅꯦꯕ ꯑꯗꯨꯝ ꯇꯗ ꯉꯥꯡꯅꯕ ꯍꯥꯏꯕꯗꯤ ꯑꯗꯨꯝ ꯃꯦꯁꯦꯖ ꯉꯠ ꯊꯥꯅ ꯐꯣꯟꯒꯨꯝꯕꯗꯤ ꯁꯨꯡꯇꯧ ꯇꯧꯗꯦꯕꯀꯣ ꯑꯗꯨ ꯃꯥꯅ ꯌꯨꯝ ꯆꯠꯄꯒꯤ ꯁꯤꯡꯖꯨ ꯄꯨꯔꯛꯑꯣ ꯍꯥꯏꯕ ꯑꯩꯅ ꯁꯤꯡꯖꯨ ꯂꯩꯠ ꯇꯦ ꯁꯤꯡꯖꯨ ꯀꯥꯎꯈ꯭ꯔꯦ ꯍꯥꯏꯕꯒꯤ ꯑꯗꯨꯝ ꯑꯆꯥꯄꯣꯠ ꯂꯩꯕꯤꯌꯣ ꯍꯥꯏꯔ ꯀꯩꯅꯣ ꯍꯥꯏꯕ ꯋꯥꯅ ꯑꯩꯅ ꯎꯝ ꯑꯗꯨꯗꯤ ꯑ ꯑꯩ ꯄꯩꯁꯥ ꯁꯨ ꯂꯩꯇꯦ ꯍꯥꯏꯕꯒꯤ ꯀꯔꯤꯔꯥ ꯑꯩ ꯀꯅꯥꯒꯣꯟꯗꯔ ꯈꯣꯟꯉꯣꯟꯗꯔ ꯄꯩꯁꯥ ꯄꯤꯔ ꯃꯉꯣꯟꯗꯒꯤ ꯂꯧꯈ꯭ꯔꯣ ꯅꯪꯅ ꯆꯞ ꯀꯣꯒꯨꯝꯕ ꯆ ꯀꯦ ꯍꯥꯏꯔꯤꯅ ꯑꯗꯨꯝ ꯄꯤꯕ ꯋꯥꯠꯂꯦ ꯑꯗꯨꯝ ꯇꯥꯟꯗ ꯑꯗꯨꯝ ꯉꯥꯡꯅꯔꯒ ꯀꯩꯅꯣ ꯂꯩꯕꯒꯤꯟ ꯄꯩꯁꯥꯁꯨ ꯂꯩꯕ ꯅꯠꯗꯦ ꯂꯨꯄꯥ ꯆꯥꯅꯤꯡꯉꯛꯇꯟ ꯄꯤꯕꯅꯦ ꯗꯨꯁꯨ ꯅꯣꯏ ꯖꯥ ꯖꯥ ꯈꯟꯅꯣ ꯑꯩ ꯌꯥꯝ ꯁꯥꯎꯅꯤ ꯑꯗꯨ ꯃꯇꯥꯡꯗꯨꯗꯤ ꯎꯝ ꯑꯩ ꯌꯥꯝ ꯇꯜꯂꯦ ꯑꯩ ꯀꯗꯥꯏꯗ ꯆꯥꯛꯄꯔꯥꯕ ꯅꯆꯤꯟꯊꯤꯔ ꯋꯥ ꯄꯉꯥꯡ ꯉꯥꯡ ꯅꯨ ꯑꯩ ꯁꯥꯎꯅꯤꯡꯉꯤ
ꯊꯤꯗꯕꯅꯦꯗ
ꯑꯦ ꯀꯗꯥꯏꯗ ꯆꯥꯛꯄ꯭ꯔꯥ ꯍꯥꯏꯕꯅꯦ ꯍꯥ ꯑꯗꯨꯗꯨꯀꯣ ꯅꯪ ꯉꯥꯡ ꯉꯥꯡꯕ ꯌꯥꯏꯌꯦꯅ ꯑꯗꯨꯗ ꯄꯉꯥꯡ ꯉꯥꯡꯅꯣ ꯑꯩ ꯁꯤ ꯅꯨꯄꯥ ꯃꯇꯥꯡꯗꯗꯤ ꯏ ꯀꯥꯏꯀꯣ ꯑꯇꯣꯞꯄ ꯈꯔ ꯐꯖ ꯈꯔ ꯃꯁꯛ ꯐꯖꯕ ꯈꯣꯏꯒ ꯉꯥꯡꯔꯗꯤ ꯍꯣꯏ ꯍꯥꯏꯕꯤꯒꯦ ꯆꯥꯛꯇ꯭ꯔꯁꯨ ꯑꯗꯨ ꯑꯗꯨꯝꯕ ꯑꯗꯩ ꯇꯦꯟ ꯇꯦꯜꯂꯒ ꯀꯗꯥꯏꯗꯒꯤ ꯐꯨꯠꯕꯣꯜ ꯃꯥꯟꯕꯗꯨꯕꯨ ꯆꯥꯛꯄꯤꯗꯦ ꯑꯩ ꯉꯥꯡ ꯉꯥꯡꯅꯣ ꯅꯪ ꯅꯄꯨꯟꯁꯤꯒꯤ ꯅꯄꯨꯟꯁꯤꯒꯤ ꯅꯨꯄꯥ ꯐꯪꯅꯅꯉꯥꯏ ꯑꯩ ꯏꯁ꯭ꯀꯥꯔꯁ ꯇꯧꯕꯤꯒꯅꯤ ꯑꯗꯨ ꯅꯨ ꯅꯨꯄꯥꯒ ꯑꯗꯨꯝ ꯉꯥꯡꯔ ꯂꯩꯔꯣ ꯅꯪ ꯑꯩꯕꯨ ꯑꯩ ꯄꯨꯟꯁꯤ ꯃꯥ ꯇꯥꯔꯒ ꯌꯥꯝ ꯍꯔꯥꯎꯔꯅꯤ ꯇꯨꯀꯠꯆꯩꯌꯦ ꯃꯤꯉꯣꯟ ꯑꯗꯩ ꯑꯃꯨꯛꯀ ꯍꯥꯏꯔꯛꯀꯅꯨ ꯑꯩ ꯇꯜꯂꯦ ꯑꯗꯨ ꯅꯨꯄꯥꯃꯛꯇꯦ ꯑꯩ ꯀꯗꯥꯏꯗ ꯆꯥꯛꯄ꯭ꯔꯥ ꯍꯥꯏꯕꯅꯤ ꯑꯩ ꯌꯥꯝ ꯉꯛꯑꯦ ꯑꯗꯨꯃꯛꯇꯤ ꯑꯩ ꯐꯥꯔꯁ ꯇꯥꯕ ꯑꯩ ꯐꯥꯎ ꯉꯛꯄꯅꯤ
ꯑꯦ ꯈꯪꯗꯦꯅꯦ ꯑꯩꯁꯨ
ꯑꯩ ꯄꯨꯟꯁꯤꯗ ꯐꯥꯔꯁꯅꯦ ꯑꯩ ꯄꯨꯟꯁꯤ ꯑꯩ ꯄꯨꯟꯁꯤꯗ ꯐꯥꯔꯁꯅꯦ ꯑꯗꯨꯒꯨꯝꯕ ꯃꯇꯥꯡꯗ ꯔꯨꯃꯔꯁ ꯑꯩ ꯑꯩ ꯔꯨꯃꯔꯁ ꯁꯨꯃꯥꯏꯅ ꯏꯁꯥ ꯊꯟꯒꯤ ꯇꯥꯕꯁꯦ ꯑꯗꯨ ꯁꯨꯝ ꯅꯪꯉꯣꯟꯗꯒꯤ ꯑꯇꯣꯞꯄꯗꯤ ꯆꯥꯛꯀꯕꯨ ꯆꯥꯏ ꯑꯗꯨꯒꯨꯝꯕꯗꯤ ꯀꯔꯤꯁꯨ ꯇꯥꯗꯦ ꯅꯉꯣꯟꯗꯒꯤ ꯐꯥꯔꯁ ꯇꯥꯕꯅꯦ ꯑꯩ ꯄꯨꯟꯁꯤꯒꯤꯀꯣ ꯑꯗꯨꯁꯨ ꯑꯣꯏꯔꯣꯏꯗꯕ ꯑꯗꯨꯗꯤ ꯅꯪꯁꯨ ꯅꯍꯥꯟ ꯁꯤꯗ ꯂꯩꯕ ꯃꯇꯝꯗ ꯃꯩꯇꯩ ꯅꯨꯄꯥꯈꯣꯏꯅ ꯉꯥꯡꯅꯕ ꯍꯣꯏꯗꯣ ꯅꯪꯅ ꯆꯥꯛꯑꯦ ꯍꯥꯏꯗꯤ ꯅꯪꯁꯨ ꯍꯔꯥꯎꯕꯔꯣ
ꯀꯔꯝꯕꯗꯨꯔꯣ
ꯑꯣ ꯀꯔꯝꯕꯗꯨꯔꯣ ꯑꯩꯈꯣꯏꯕꯨꯗꯤ ꯃꯁꯛ ꯍꯥꯏꯕꯤꯗꯕꯅꯤꯅ ꯅꯪꯅ ꯌꯥꯝ ꯉꯥꯡꯅꯕ ꯈꯣꯏꯗꯨ ꯀꯣꯂꯦꯖꯀ ꯊꯤꯟꯕꯤꯕꯈꯣꯏꯗꯨ ꯅꯪ ꯆꯥꯛꯄ ꯈꯣꯏꯗꯨ
ꯏ ꯍꯃꯤꯕꯨꯁꯒꯖꯅꯤꯗ꯭ꯔꯦ ꯌꯥꯗꯦ ꯌꯥ ꯂꯩ ꯌꯥꯗ
ꯇꯧꯅꯣ ꯃꯪ ꯊꯤꯒꯅꯤꯍꯁꯦ
ꯇꯨꯒꯠꯆꯩꯌꯦ
ꯎꯝ
ꯀꯥꯅ ꯀꯥꯅ ꯑꯩ ꯆꯅꯤꯡꯗꯦ ꯃꯦꯒꯤ ꯆꯥꯅꯤꯡꯕ ꯑꯗꯨ ꯗꯨꯀꯥꯟ ꯀꯨꯝꯅꯤꯡꯉꯥꯏ ꯇꯟꯥꯟꯕ
ꯎꯝ ꯎꯝ ꯀꯨꯝꯃꯨ ꯀꯨꯝꯃꯨ ꯀꯇꯟꯒꯅ ꯆꯥꯅꯤꯡꯕꯗꯤ
ꯃꯦꯒꯤꯗꯕꯥ ꯈꯨꯇꯥꯡꯗ
ꯍꯥ
ꯃꯦꯒꯤ ꯈꯨꯇꯥꯡꯗ ꯃꯦꯒꯤ ꯀꯩꯅꯣ ꯑꯣꯔꯤꯖꯤꯅꯦꯜ ꯑꯃ ꯂꯩꯌꯦꯅ ꯃꯦꯖꯤꯛ ꯀꯔꯤ ꯍꯥꯏꯕ꯭ꯔꯥ ꯑꯗꯨꯝꯕꯒꯤ ꯑꯃ
ꯑꯥ ꯑꯥ
ꯑꯗꯨ ꯑꯗꯨꯗꯣ ꯀꯨꯟ ꯀꯨꯟꯅꯅꯤꯅ ꯄꯦꯀꯦꯠ ꯑꯃꯗ
ꯁꯤꯗ ꯑꯩꯈꯣꯏ ꯂꯨꯄꯥ ꯇꯔꯥ ꯄꯤꯕꯗꯣ
ꯑꯍꯣꯏ ꯑꯩꯈꯣꯏꯗ ꯂꯨꯄꯥ ꯇꯔꯥ ꯄꯤꯕꯗꯣ ꯈꯪꯗꯦ
ꯑꯣ ꯂꯧꯧꯔꯦꯍꯦ ꯁꯤꯡꯕꯨꯗꯤ ꯑꯗꯨꯝ ꯐꯪꯕ꯭ꯔꯣ
ꯑꯗꯨꯒ ꯑꯩꯈꯣꯏꯔꯣꯝꯗ ꯈꯔ ꯄꯣꯠ ꯇꯥꯡꯕ ꯃꯥꯜꯂꯦꯗ ꯏꯁꯄꯥꯏꯁꯤ ꯅꯨꯗꯜꯁꯀꯨꯝꯕꯗꯣ ꯔꯦꯍꯧ ꯈꯣꯏꯗꯗꯤ ꯑꯩꯠꯇꯤ ꯑꯩꯠꯇꯤꯅꯦ ꯍꯥꯏꯌꯦ
ꯎꯝ
ꯍꯣꯏ ꯑꯗꯨꯗꯤ ꯋꯥꯟ ꯇ꯭ꯋꯦꯟꯇꯤꯅꯦ
ꯑꯔꯕ ꯆꯥꯠꯂꯦꯁꯤꯗꯤꯦ ꯃꯤꯅꯤꯗꯤ ꯐꯪꯗ꯭ꯔꯦ
ꯃꯤꯃꯤ ꯑꯗꯨꯝ ꯐꯪꯉꯦ ꯃꯤꯃꯤꯁꯨ ꯄꯤꯀꯦꯠ ꯑꯃꯗ ꯇꯔꯥ
ꯑꯣ
ꯑꯗꯨꯒ ꯀꯔꯟ ꯀꯔꯟ ꯀꯩꯅꯣ ꯑꯃ ꯀꯔꯟ ꯍꯥꯏꯅ ꯇ꯭ꯋꯦꯟꯇꯤ ꯇ꯭ꯋꯦꯟꯇꯤ ꯄꯤꯁꯀꯤ ꯃꯥ ꯂꯩꯅ ꯑꯗꯨ ꯐꯤꯐꯇꯤꯅꯦ
ꯎꯝ ꯅꯪ ꯅꯪꯗꯨꯗ ꯊꯕꯛ ꯇꯧꯕ ꯁꯨꯔꯨꯄꯨꯗꯤ ꯗꯨꯀꯥꯟ ꯑꯣꯏꯅ ꯐꯪꯈ꯭ꯔꯣ ꯅꯪ
ꯎꯝ ꯐꯝꯈ꯭ꯔꯁꯤꯔ ꯍꯥꯏꯅ ꯈꯜꯂ ꯂꯩꯕꯅꯦ
ꯑꯩꯩꯅ ꯁꯥꯎꯔꯛꯀꯦ
ꯀꯩꯇꯧꯅꯣꯪꯀꯪ ꯀꯔꯤ ꯍꯥꯏꯕ ꯔꯦꯟꯒꯨꯝꯕ ꯊꯤꯕꯤꯅꯤꯡꯉꯥꯏ ꯃꯤ ꯂꯩꯔꯗꯤ ꯑꯗꯨꯝ ꯇꯧ꯭ꯔꯅꯤꯗ ꯄꯩꯁꯥ ꯂꯩ ꯄꯩꯁꯥ ꯂꯩꯇꯕꯒꯤ ꯋꯥꯅꯦ
ꯊꯤꯌ ꯐꯪꯉꯅꯤ ꯍꯜ ꯇꯨꯀꯥꯈꯕꯨ
ꯗ ꯏꯗ ꯊꯁꯦꯔ
ꯅꯪꯒꯤ ꯌꯥ ꯍꯣꯏꯗꯁꯤꯤꯔꯣ ꯕꯩꯌꯥ ꯌꯥꯝ ꯂꯩꯕꯗꯣ ꯅꯠꯇ꯭ꯔꯒ ꯅꯪꯒꯤ ꯇꯥꯃꯣ ꯈꯣꯏ ꯀꯣꯠꯇꯧꯕ ꯍꯧꯔꯣ ꯅꯪꯅ ꯆꯥꯛꯄ ꯈꯣꯏꯗ
ꯌꯥꯔꯦ ꯌꯥꯔꯦ ꯄꯦꯟꯖꯔꯦ
ꯄꯒꯅꯨ ꯄꯦꯡꯒꯅꯨ ꯊꯕꯅꯦ
ꯈꯔꯦ
ꯅꯣꯏ ꯃꯤ ꯀꯅꯥꯝꯁꯨꯨ ꯂꯥꯎꯔꯣꯏ ꯍꯟꯗꯛꯁꯦ ꯈ꯭ꯔꯤꯁꯃꯥꯁꯀꯤ
ꯏꯆꯦ ꯂꯨꯁꯤꯗꯤ ꯂꯥꯛꯀꯅꯤ ꯑꯩꯗꯤ ꯂꯥꯛ ꯇꯕ ꯃꯥꯟꯗ ꯎ ꯃꯥꯗꯤ ꯃꯊꯗ ꯂꯥꯛꯀꯗꯕ ꯃꯥ
ꯑꯁ ꯃꯤꯗꯤ ꯑꯥꯎꯠꯁꯥꯏꯗ ꯆꯠꯄꯒꯤ ꯌꯨꯝꯒꯁꯨ ꯂꯥꯛꯅꯤꯡꯗ꯭ꯔꯦꯀꯣ
ꯇꯥꯛ ꯀꯗꯥꯏꯗꯒꯤ ꯄꯩꯁꯥ ꯂꯩꯒꯦꯔꯣ ꯑꯌꯥ
ꯌꯥꯔꯦ ꯄ꯭ꯔꯁꯥꯗꯤ ꯇꯥꯟꯕꯨ ꯄ꯭ꯔꯁꯥꯕꯨ ꯇꯥꯟꯕꯨ ꯇꯔꯗꯤ ꯊꯣꯛ ꯗ ꯌꯨꯝꯗꯨ ꯑꯣ ꯑꯉꯥꯡ ꯌꯣꯛꯄꯁꯨ ꯅꯠꯇꯦ
ꯑꯥ
ꯌꯨꯝꯗ ꯑꯉꯥꯡ ꯌꯧꯔꯒ ꯄꯩꯁꯥ ꯊꯥꯕꯁꯨ ꯅꯠꯇꯦ
ꯊꯕꯛ ꯐꯖ ꯊꯕꯛ ꯐꯖꯅ ꯇꯧꯗ꯭ꯔꯤꯌꯦ ꯑꯗꯨꯒ ꯔꯦꯟꯃꯨꯛꯀ ꯄꯤꯒꯅꯤ ꯑꯌꯥ ꯌꯥꯝ ꯋꯥꯕꯅꯤꯗ ꯂꯥꯏꯅ ꯈꯟꯕꯤꯅꯨꯗ
ꯐꯪꯉꯥꯅꯤꯗ ꯀꯨꯏꯔꯥꯔꯣꯏꯗꯣ ꯑꯩꯈꯣꯏꯒꯤ ꯄ꯭ꯔꯊꯅꯥꯁꯤꯕꯨ ꯅꯪ ꯇꯥꯕꯤꯔꯣꯏꯅ ꯈꯟꯕ꯭ꯔꯣ
ꯇꯧ ꯕꯤꯕ꯭ꯔꯅꯦ
ꯅꯨꯡꯇꯤꯒꯤ ꯇꯧꯕꯤꯕꯅꯦ ꯀꯥꯎꯒꯅꯨ ꯀꯥꯎꯒꯅꯨ ꯑꯣꯋꯥꯕꯂꯥꯛꯑꯗꯤ ꯑꯁ ꯑꯩꯒꯤꯗꯨꯃꯛ ꯄ꯭ꯔꯁꯅꯥ ꯇꯧꯕꯤ ꯃꯤ ꯂꯩꯀꯣ ꯍꯥꯏꯅ ꯅꯤꯡꯁꯤꯡꯖꯧ